ꯇꯥꯕ꯭ꯔꯣ ꯇꯥꯏ ꯇꯥꯏ
ꯀꯩꯗꯧꯔꯤꯒꯦ
ꯆꯥꯛ ꯆꯥꯊꯣꯛꯑꯒ ꯐꯝꯃꯒ ꯂꯩꯒꯦ ꯅꯪꯗꯤ
ꯑꯩꯁꯨ ꯑꯩꯗꯤ ꯍꯤꯞꯄꯒ ꯂꯩ ꯅꯪꯒꯤ ꯆꯥꯛ ꯆꯥꯕꯁꯤꯗꯤ ꯄꯨꯡ ꯑꯅꯤ ꯆꯪꯉꯦꯍꯦ ꯅꯨꯄꯤꯗꯩ ꯍꯦꯜꯂꯦꯅꯦ
ꯑꯁ ꯅꯠꯇꯦ ꯑꯗꯨꯒꯤ ꯅꯠꯇꯦ ꯑꯩꯗꯣ ꯀꯩꯅꯣꯃꯨꯛ ꯁꯦꯝꯃꯒ ꯊꯛꯄ ꯖꯨꯁ
ꯏꯁ ꯃꯊꯟꯗ ꯑꯍꯥꯎ ꯑꯍꯥꯎꯕ ꯌꯥꯝ ꯆꯥꯏꯀꯣ
ꯃꯔꯛ ꯃꯔꯛ
ꯑꯩꯈꯣꯏꯗꯀꯥꯁꯦ ꯊꯛꯅꯤꯡꯕ꯭ꯔꯣ ꯈꯣꯠꯄ꯭ꯔꯣ ꯀ ꯍꯧꯔꯛꯇꯦꯀꯣ ꯃꯤ ꯃꯆꯥꯗꯤ
ꯍꯥꯏꯕꯤꯌꯨꯔꯣ ꯇꯥꯛꯄꯤꯌꯨꯔꯣꯕ ꯅꯪꯁꯨ ꯁꯦꯝꯒꯦꯔꯣ
ꯁꯦꯝꯅꯤꯡꯗꯦꯗ ꯊꯛꯅꯤꯡꯉꯦ ꯅꯪꯅ ꯁꯦꯝꯕꯤꯕꯗꯣ
ꯁꯦꯝꯕꯗꯤ ꯇꯟꯕ꯫
ꯎꯝ
ꯀꯩꯒꯤꯔꯥ꯫
ꯈꯪꯗꯦ ꯇꯟꯕꯗꯨꯕꯨ꯫
ꯇꯟꯒꯅꯨꯍꯦ꯫
ꯇꯟꯕꯗꯨꯗ ꯑꯩꯁꯨ ꯗꯨꯝ ꯍꯩꯁꯨ ꯍꯩꯇꯤꯌꯦ꯫
ꯍꯩꯅꯕ ꯇꯥꯛꯄꯤꯒꯦ ꯍꯥꯏꯔ꯫
ꯎꯝ ꯑꯧ
ꯀꯩ ꯏꯟꯖꯥꯡ ꯆꯥꯏꯕ ꯉꯁꯤ꯫
ꯍꯋꯥꯏ ꯆꯥꯏ ꯅꯪꯗꯤ꯫
ꯑꯣ ꯑꯩꯗꯤ ꯉꯁꯤ ꯀꯩꯅꯣ ꯆꯥꯏ ꯒ꯭ꯔꯤꯟ ꯕꯦꯖ ꯆꯥꯏ꯫ ꯔꯦꯗꯤꯁ ꯔꯦꯗꯤꯁꯅꯦ ꯇꯣꯃꯦꯇꯣꯅꯦ ꯑꯗꯨꯒ ꯀꯩ ꯕꯤꯟꯁ ꯕꯤꯟꯁꯂꯣ ꯑꯥ ꯕꯤꯟꯁ꯫
ꯅꯪ ꯉꯁꯤ ꯀꯗꯥꯏ ꯀꯗꯥꯏ ꯆꯠꯀꯦ꯫
ꯉꯁꯤꯔꯣ꯫
ꯑꯥ
ꯉꯁꯤ ꯀꯣꯏꯕ ꯆꯠꯂꯦ꯫
ꯀꯔꯥꯢꯗ꯫
ꯑ ꯄꯥꯔꯛ ꯑꯃꯗ꯫
ꯎꯝ
ꯁꯨꯝ ꯂꯩꯥꯕ ꯍꯣꯏ ꯅꯨꯡꯉꯥꯏꯔꯦ ꯌꯨꯝꯗ ꯂꯩꯕꯁꯨꯨꯔꯕꯨꯗꯤ ꯈꯔ ꯅꯨꯡꯉꯥꯏꯔꯦ ꯌꯨꯝꯗ ꯂꯩꯔꯤꯗꯤ꯫ ꯕꯣꯔꯤꯡ ꯌꯥꯝ ꯆꯨꯏꯗꯅ ꯗꯨꯢ ꯉꯥꯛ ꯀꯣꯏꯊꯣꯛꯄꯅꯤꯗ꯫
ꯍꯣꯏ ꯌꯥꯏꯌꯦꯗ ꯀꯩꯁꯨ ꯀꯥꯏꯗꯦ꯫
ꯎꯝ
ꯅꯨꯡꯁꯥ ꯁꯥꯕ꯭ꯔꯣ ꯉꯁꯤ꯫
ꯉꯁꯤꯗꯤ ꯌꯥꯝ ꯀꯟ ꯁꯥꯗꯦꯗ꯫ ꯑꯗꯨꯝ ꯀꯩ ꯍꯥꯏꯒꯗ꯭ꯔꯥ ꯅꯣꯔꯃꯦꯜꯗꯨꯕꯨꯗꯤ ꯅꯣꯔꯃꯜꯅꯤ ꯑꯗꯨ ꯑꯣꯏꯔꯁꯨ ꯁꯥꯢꯌꯤꯗ꯫
ꯍꯣꯏ ꯑꯗꯣ ꯅꯪ ꯉꯁꯤ ꯕꯣꯜ ꯑꯃꯨ ꯌꯦꯡꯒꯗ꯭ꯔꯣ ꯍꯧꯖꯤꯛ ꯄꯨꯡ ꯇꯔꯥꯃꯉꯥꯏ ꯇꯥꯔꯦ꯫
ꯕꯣꯜ ꯈꯪꯗꯦ ꯌꯦꯡꯗꯧ ꯃꯥꯟꯗ꯭ꯔꯦꯗ꯫
ꯑꯗꯣ ꯅꯪ ꯉꯔꯥꯡꯁꯨ ꯕꯣꯜ ꯌꯦꯡ ꯌꯦꯡꯃꯤꯟꯅꯁꯦ ꯍꯧꯗꯣꯔꯛꯀꯦ ꯍꯥꯏꯔꯒ ꯍꯧꯁꯨ ꯍꯧꯗꯣꯔꯛꯇꯦꯅꯦ ꯅꯕꯨꯛ ꯐꯠꯇꯕ꯫
ꯑꯩ ꯌꯦꯡꯗ꯭ꯔꯦ ꯉꯔꯥꯡ ꯕꯣꯜ꯫
ꯗꯧꯔꯕ꯫
ꯁꯨꯝ ꯃꯨꯛ ꯇꯟꯕꯒꯤ꯫ ꯌꯦꯡꯒꯦꯗꯤ ꯇꯧꯔꯝꯕꯅꯦ ꯑꯗꯣ ꯌꯦꯡꯗ꯭ꯔꯦ ꯉꯁꯤꯁꯨ ꯀꯩꯅꯣ ꯐ꯭ꯔꯥꯟꯁꯀ ꯂꯩ ꯍꯥꯏꯕ ꯅꯠꯇ꯭ꯔꯣ꯫
ꯍꯣꯏ ꯂꯩꯑꯦ ꯍꯥꯏꯌꯦ ꯑꯗꯣ ꯑꯦ ꯑꯗꯨ ꯉꯥꯏꯔꯁꯤ ꯑꯗꯨ ꯉꯥꯏꯔꯁꯤꯔ ꯈꯪꯕ꯫
ꯍꯧꯔꯝꯃꯅꯤ ꯍꯧꯖꯤꯛ꯫
ꯍꯧꯖꯤꯛ ꯍꯧꯖꯤꯛꯀꯤ ꯃꯦꯁꯇꯨꯗꯤ ꯌꯦꯡꯅꯤꯡꯗꯦꯕ꯫
ꯍꯧꯛꯀꯤ ꯃꯦꯁꯤꯅꯦ꯫
ꯍꯧꯖꯤꯛꯀꯤ ꯃꯦꯠꯁꯇꯤ ꯌꯦꯡꯅꯤꯡꯗꯦ ꯑꯩꯅ ꯌꯦꯡꯅꯤꯡꯉꯤꯁꯦ ꯃꯦꯁꯤꯒꯤ ꯃꯦꯠꯁꯇꯣ ꯈꯛꯇꯪ ꯌꯦꯡꯅꯤꯡꯕꯅꯦꯕ꯫
ꯉꯁꯤ ꯂꯩꯕ꯭ꯔꯥ
ꯍꯣꯏ ꯉꯁꯤ ꯂꯩ ꯍꯥꯏꯌꯦ ꯐ꯭ꯔꯥꯟꯁ ꯄꯨꯡ ꯑꯅꯤ ꯃꯈꯥꯏꯗ
ꯑꯥ
ꯑꯗꯨ ꯃꯣꯏꯅ ꯍꯥꯟ ꯍꯧꯖꯤꯛ ꯁꯥꯟꯅꯔꯤꯁꯦ ꯎ ꯀꯌꯥ ꯎꯝ ꯐꯤ ꯁꯤꯅꯤ ꯐꯥꯏꯅꯦꯜꯂꯣ ꯅꯠꯇ꯭ꯔ ꯀ꯭ꯋꯥꯇꯔ ꯅꯠꯇ꯭ꯔ ꯀꯔꯤꯅꯣꯕ
ꯀ꯭ꯋꯥꯇꯔ ꯑꯣꯏꯔꯝꯃꯣꯏꯗ ꯖꯨꯂꯥꯏ ꯐꯥꯔꯁꯠ ꯋꯤꯛ ꯍꯥꯏꯕꯔ ꯁꯦꯀꯦꯟ ꯋꯤꯛꯗꯔꯣ ꯑꯗꯨꯗ ꯀꯩꯅꯣ ꯇꯧꯒꯅꯤ ꯍꯥꯏꯕꯒꯨꯝ ꯇꯧꯕꯅꯤ ꯐꯥꯏꯅꯥꯜ ꯑꯗꯨ ꯑꯗꯨꯅ ꯇꯥꯛꯄꯗꯤ ꯀ꯭ꯋꯣꯔꯇꯔ ꯀ꯭ꯋꯣꯔꯇꯔ ꯅꯠꯇꯔꯤꯗ ꯃꯣꯏꯒꯤꯁꯦ ꯍꯧꯖꯤꯛ ꯅꯣꯛꯑꯥꯎꯠ ꯍꯧꯗꯥ ꯉꯥꯏꯔꯤ
ꯎꯝ ꯎꯝ ꯈꯉꯗꯦꯗꯥ ꯃꯣꯏꯅ ꯕꯣꯁ ꯁꯥꯟꯅꯔꯤꯁꯦ ꯅꯦꯃꯔꯗꯤ ꯁꯅꯥ ꯕ ꯎꯗꯦꯀꯣ ꯀꯩꯅꯣ ꯈꯛꯇ ꯑꯥ ꯖꯄꯥꯟꯒ ꯁꯥꯟꯅꯕ ꯈꯛꯇꯪꯗ ꯃꯥ ꯁꯥꯟꯅꯕ ꯊꯣꯛꯑꯦꯀꯣ
ꯑꯥ
ꯎꯝ ꯑꯗꯣ ꯃꯥ ꯃꯛ ꯅꯦꯃꯔꯗꯨꯕꯨ ꯀꯔꯤ ꯃꯈꯣꯡ ꯅꯥꯕ ꯝ ꯅꯥꯏ ꯍꯥꯏꯕꯗꯣ ꯀ ꯀꯃꯥꯏꯅ
ꯈꯪꯗꯔꯦ ꯑꯩꯁꯨ ꯃꯥꯗꯤ ꯃꯥꯒꯤ ꯀꯩꯅꯣ ꯇꯧꯕꯗꯣ ꯌꯦꯡꯗꯦꯗ ꯑꯗꯨ ꯑꯗꯨꯒꯤ ꯃꯦꯆꯁꯨ ꯌꯦꯡꯗꯦ ꯌꯦꯕꯒ ꯁꯥꯡꯅꯦ
ꯈꯪꯗ꯭ꯔꯦꯗ ꯑꯩꯁꯨ ꯉꯁꯤꯗꯤ ꯕꯜ ꯁꯣꯏꯗꯅ ꯌꯦꯡꯉꯅꯤꯅ ꯉꯥꯏꯔ ꯂꯩꯕꯅꯦ
ꯌꯦꯡꯊꯣꯛꯎꯔꯣ ꯑꯗꯨꯗꯤ
ꯑꯥ ꯌꯦꯡꯊꯣꯛ ꯑꯗꯣꯏꯅꯤ ꯅꯪ ꯕꯤꯠ ꯌꯥꯝ ꯂꯩꯇꯕ ꯃꯥꯜꯂꯦꯗ
ꯀꯩꯒꯤꯔꯣ
ꯅꯪ ꯍꯧꯖꯤꯛꯀꯤ ꯅꯪ ꯋꯥꯉꯪ ꯁꯥꯉꯥꯪ ꯗꯣ ꯌꯥꯝ ꯇꯥꯟꯕ ꯃꯥꯟꯕ
ꯌꯥꯝ ꯇꯟꯕ ꯃꯥꯟꯕ꯭ꯔꯅꯦ
ꯎꯝ
ꯅꯥꯇꯦꯗ ꯌꯥꯝ ꯇꯟꯕꯥ ꯅꯇꯦꯗꯥ ꯆꯥꯛ ꯌꯥꯝ ꯆꯃꯟꯕꯒꯤ ꯑꯁ ꯂꯦꯡꯕ ꯐꯥꯎ ꯉꯝꯗ꯭ꯔꯦ
ꯎꯝ ꯎ ꯎꯝ
ꯉꯁꯥꯏ ꯀꯩ ꯑꯥ ꯃꯣꯔꯣꯛ ꯕꯤꯀꯣꯁ ꯇꯧꯕꯗꯣ
ꯑꯣ
ꯑꯗꯨꯒ ꯋꯥꯏ ꯋꯥꯏ ꯃꯦꯠꯂꯒ ꯆꯥꯏꯕ ꯑꯗꯨꯒꯤ ꯄꯨꯛꯇꯣ ꯈꯔ ꯅꯨꯡꯉꯥꯏꯇꯕ
ꯏꯁ
ꯑꯗꯨꯒꯤꯅꯦ ꯑꯩꯅ ꯖꯨꯏ ꯁꯦꯝꯃꯒ ꯊꯛꯑꯦ ꯍꯥꯏꯗꯣ
ꯑꯍꯥꯎ ꯑꯍꯥꯎꯕ ꯆꯥꯅꯤꯡꯕꯅꯤꯅ ꯅꯪ ꯊꯤꯕꯣꯛ ꯊꯏ ꯊꯤꯕꯣꯡ ꯈꯔ ꯂꯥꯎꯔꯨꯔꯕꯣ
ꯂꯥꯑꯣꯗꯦꯗꯥ ꯑꯩꯈꯣꯏꯗꯤ ꯅꯣꯔꯃꯦꯜ ꯅꯦ ꯅꯣꯔꯃꯜ
ꯋꯥ ꯈꯥꯟ ꯆꯣꯏꯔꯦ ꯇꯦꯟ ꯆꯥꯗꯦꯗ
ꯅꯪꯅ ꯍꯧꯖꯤꯛ ꯁꯛꯄ ꯏꯁꯩꯗꯣ ꯇꯥꯕ ꯅꯨꯡꯉꯥꯏꯅꯦ ꯁꯛꯀꯦꯔꯥ
ꯎꯝ ꯍꯧ ꯅꯪꯅ ꯍꯧꯖꯤꯛ ꯍꯥꯏꯕ ꯍꯧꯕꯗ ꯀꯥꯎꯈ꯭ꯔꯦ
ꯀꯩꯒꯤ ꯀꯥꯎꯔꯤꯅꯣ
ꯈꯪꯗꯦ ꯍꯧꯖꯤꯛꯇꯥ ꯑꯩ ꯃꯨꯔꯨꯝ ꯃꯨꯔꯨꯝ ꯁꯣꯜꯂꯥꯒ ꯁꯛꯇꯣꯛꯄꯥꯅꯦ ꯑꯗꯨ ꯅꯪꯅꯥ ꯍꯥꯏꯔꯛꯄꯥꯗꯩ ꯂꯥꯏꯔꯤꯛꯁꯨ ꯑꯍꯥꯟꯕ ꯂꯥꯏꯔꯤꯛꯁꯨ ꯀꯥꯎꯈ꯭ꯔꯦ
ꯅꯍꯥꯟ ꯃꯔꯨꯝ ꯃꯔꯨꯝ ꯑꯃꯨꯛꯀꯥ ꯁꯣꯜꯂꯨ ꯑꯗꯨꯗꯤ
ꯋꯥꯈꯜ ꯆꯣꯏꯕꯥ ꯍꯦꯟꯃꯟꯈꯤꯅꯤ ꯍꯥꯏꯕꯗꯨꯔꯥ ꯃꯇꯥꯡ ꯆꯥꯔꯦ ꯂꯥꯌꯦꯡ ꯍꯧꯔꯣ ꯂꯝꯕꯤ ꯁꯣꯔꯣꯛꯇꯥ ꯅꯪ ꯉꯥꯎꯗꯥꯅ ꯆꯠꯆꯥꯅꯤ ꯅꯪꯕꯨ ꯉꯥꯎꯗꯥꯅ ꯆꯠꯀꯥꯅꯤꯅꯦꯍꯦ
ꯉꯥꯎꯅ ꯆꯠꯀꯥꯅꯦꯕꯥ ꯅꯪ ꯎꯕꯒꯤꯔꯣ ꯀꯅꯥ ꯎꯕꯥꯒꯤꯔꯣ
ꯑꯩꯒꯤ ꯏꯁꯩꯒꯤ ꯈꯣꯟꯖꯦꯜꯁꯤ ꯇꯥꯔꯥꯒ ꯅꯪ ꯉꯥꯎꯅꯥ ꯆꯠꯀꯥꯅꯤꯕꯥ
ꯑꯥ ꯇꯥꯕꯥ ꯌꯥꯝ ꯅꯨꯡꯉꯥꯏꯃꯟꯕꯥꯒꯤ ꯅꯠꯇ꯭ꯔꯣ
ꯍꯣꯏ ꯏꯁꯩꯗꯥꯐꯥꯎ ꯍꯥꯏꯔꯤꯗꯤ ꯋꯥꯈꯜ ꯆꯣꯏꯕꯥ ꯍꯦꯟꯃꯟꯈꯤꯅꯤꯅꯥ
ꯑꯥ ꯑꯗꯨꯗꯤ ꯍꯣꯔꯦꯟ ꯆꯣꯏꯍꯟꯂꯥꯒ ꯆꯠꯂꯗꯤ ꯐꯥꯔꯛ ꯇꯥꯅꯤꯍꯦ
ꯃꯇꯥꯡ ꯆꯥꯔꯦ ꯂꯥꯏꯌꯦꯡ ꯍꯧꯔꯣ ꯑꯃꯨꯛꯀꯥ ꯍꯥꯏꯔꯤꯗꯨꯗꯤ
ꯂꯝꯕꯤ ꯁꯣꯔꯣꯛꯇꯥ ꯅꯪ ꯉꯥꯎꯗꯥꯅ ꯆꯠ ꯆꯥꯅꯤ ꯀꯥ ꯇꯧꯔꯤꯗꯨꯗꯤ
ꯑꯥ ꯁꯛ ꯏꯁꯩ ꯁꯛꯄꯥꯀꯥ ꯌꯥꯝ ꯍꯩꯔꯝꯃꯦꯅꯦ ꯅꯪꯁꯦ
ꯍꯩꯇꯦꯍꯦ
ꯑꯗꯨꯝ ꯇꯥꯕ ꯌꯥꯏ ꯀꯩꯅꯣ
ꯑꯗꯨꯝ ꯇꯥꯕꯥ ꯌꯥꯕ꯭ꯔꯥꯅꯦ
ꯎꯝ ꯇꯥꯕꯥꯗꯥ ꯌꯥꯝ ꯅꯨꯡꯉꯥꯏꯌꯦ
ꯑꯁ ꯅꯪꯅꯥ ꯄꯪꯊꯥꯗꯥ ꯊꯥꯒꯠꯄꯥꯒꯤꯅꯤꯗꯥ
ꯌꯥꯝ ꯊꯥꯒꯠꯄꯥ ꯅꯠꯇꯦ ꯃꯤꯅꯥ ꯑꯥꯁꯦꯡꯕꯥ ꯍꯥꯏꯔꯥꯒꯥ
ꯍꯣꯏ ꯑꯁ ꯈꯪꯗꯦ ꯏꯁꯩꯁꯨ ꯁꯛ ꯏꯁꯩ ꯁꯛꯔꯥꯁꯤꯔꯥ ꯍꯥꯏꯔꯥꯁꯨ ꯈꯣꯟꯖꯦꯜꯁꯤ ꯌꯥꯝ ꯄ꯭ꯔꯐꯦꯛ ꯑꯣꯏ ꯐꯥꯖꯥꯗꯥꯕꯅꯤꯅꯥꯀꯣ ꯑꯃꯨꯛ ꯏꯀꯥꯏꯕꯥ
ꯇꯝꯃꯨ ꯀꯩꯅꯣ ꯇꯝꯃꯥꯗꯤ ꯂꯣꯏ ꯀꯩꯅꯣ ꯇꯧꯔꯛꯀꯥꯅꯤ ꯀꯩꯅꯣ ꯆꯥꯕꯥ ꯊꯛꯄꯥ ꯐꯥꯖꯥꯅ ꯆꯥꯔꯒꯥ ꯅꯨꯡꯇꯤ ꯑꯗꯨꯝ ꯁꯥꯑꯥꯒꯥ ꯂꯩꯗꯤ ꯄ꯭ꯔꯐꯦꯛ ꯇꯥꯔꯛꯀꯥꯅꯤ ꯀꯩꯅꯣ ꯅꯠꯇ꯭ꯔ
ꯃꯥꯅꯦ ꯑꯁ ꯑꯗꯣ ꯏꯁꯩꯁꯨ ꯈꯪꯗꯦꯗꯥ ꯑꯩꯁꯤ ꯗꯨꯝ ꯋꯥꯈꯜꯁꯦ ꯑꯃꯨꯛ ꯈꯟꯗꯣꯛ ꯈꯟꯖꯤꯟ ꯈꯟꯗꯣꯛ ꯈꯟꯖꯤꯟ ꯇꯧ ꯂꯩꯔꯦ ꯎꯝ
ꯇꯧꯑꯣ ꯀꯩꯅꯣ ꯇꯧꯊꯣꯛꯑꯣ ꯅꯪꯒꯤ ꯄꯨꯟꯁꯤ ꯅꯠꯇ꯭ꯔꯣ
ꯃꯥꯅꯦ
ꯇꯧꯊꯣꯛꯑꯣ ꯀꯩꯅꯣ ꯑꯗꯨꯗꯤ
ꯇꯧꯊꯣꯛ
ꯄꯦꯔꯨꯛꯀꯥ ꯂꯥꯐꯨ ꯀꯩꯅꯣ ꯃꯦꯠꯄꯥꯗꯣ
ꯀꯔꯤꯕꯥ ꯌꯦꯔꯨꯝꯒꯥ
ꯌꯦꯔꯨꯝ ꯅꯠꯇꯦꯍꯦ ꯂꯥꯐꯨꯒꯥ ꯄꯦꯔꯨꯛ
ꯄꯦꯔꯨꯛ
ꯎꯝ꯫
ꯄꯤꯔꯨꯛ ꯄꯤꯔꯨꯛ ꯑ ꯅꯪ ꯄꯤꯔꯨꯝ ꯍꯥꯏꯔꯒ ꯀꯥꯎꯔꯦ ꯄꯤꯔꯨꯝ ꯑꯃ
ꯂꯧꯕꯨꯛꯇ ꯃꯔꯥ ꯃꯔꯥ ꯀꯩꯅꯣ ꯇꯧꯔꯒ ꯍꯧꯕꯗꯣ꯫ ꯈꯔ ꯈꯥꯕꯗꯣ
ꯀꯔꯤ
ꯃꯅꯥ ꯀꯩꯅꯣ ꯇꯧꯔꯒ ꯈ ꯈꯥꯕꯗꯣ ꯂꯧꯗꯨꯁꯨ ꯌꯥꯝꯅ ꯍꯧꯕꯅꯦ ꯈꯣꯏꯅꯒꯤꯅ ꯀꯩꯅꯣ ꯇꯧꯕꯗꯣ ꯁꯤꯡꯖꯨꯒꯨꯝꯕ ꯁꯦꯝꯃꯒ ꯆꯥꯕꯗꯣ ꯈꯔ ꯈꯥꯕ
ꯑꯈꯥꯕ
ꯀꯩꯅꯣ ꯃꯥꯟꯕꯗꯣ ꯂꯣꯇꯥꯁ ꯃꯅꯥ ꯈꯔ ꯃꯥꯟꯕꯗꯣ ꯃꯆꯥ ꯃꯆꯥ ꯂꯧꯕꯨꯛꯇ ꯀꯥ ꯌꯥꯝꯅ ꯍꯧꯕꯅꯦ ꯈꯪꯉꯕ
ꯈꯪꯉꯦ ꯈꯪꯉꯦ
ꯑꯗꯨꯗꯣ ꯂꯐꯨꯒ ꯂꯐꯨꯗꯤ ꯈꯪꯕ꯭ꯔꯥ
ꯑꯗꯨꯗꯣ ꯑꯪ ꯂꯐꯨꯗꯤ ꯈꯪꯉꯦ
ꯎꯝ ꯑꯗꯨꯗꯣ ꯆꯅꯤꯡꯉꯦ
ꯑꯁ ꯑꯩꯗꯤ ꯅꯪ ꯆꯥꯕ ꯃꯥꯜꯂꯨꯔꯦ ꯑꯗꯨꯒ ꯆꯥꯅꯤꯡꯉꯦ ꯍꯥꯏꯕ ꯈꯪ ꯐꯗꯩ ꯍꯦ ꯑꯩꯗꯤ ꯅꯪ ꯍꯧꯖꯤꯛꯀꯤ ꯏꯟꯖꯥꯡꯗꯣ ꯆꯥꯕ꯭ꯔꯥ ꯈꯜꯂꯨꯔꯒ ꯆꯥꯅꯤꯡꯉꯦꯅ ꯍꯥꯏꯔꯛꯄ ꯁꯤꯗꯤ ꯇꯥꯟꯖꯥ ꯌꯥꯝ ꯆꯥꯏ ꯍꯦ
ꯑꯗꯨꯗꯣ ꯐꯖꯅ ꯃꯦꯠꯂꯒꯀꯣ ꯃꯔꯣꯛ ꯈꯔ ꯁꯥꯍꯜꯂꯒ ꯃꯇꯥꯏꯗ ꯍꯩ ꯈꯔ ꯌꯥꯎꯕ ꯅꯠꯇ꯭ꯔꯒꯅ ꯀꯣꯛꯒꯨꯝꯕ ꯄꯦꯞꯁꯤꯒꯨꯝꯕ ꯃꯇꯥꯏꯗ ꯈꯤꯜꯂꯒ ꯍꯥꯏ ꯏꯁꯤꯡ ꯏꯁꯤꯡ ꯃꯅꯨꯡꯗ ꯐꯝꯃꯒ ꯆꯥꯕꯗꯣ ꯅꯨꯡꯉꯥꯏꯕꯅꯤꯍꯦ
ꯅꯣꯏꯗꯤ ꯗꯨꯃꯥꯏꯅ ꯇꯧꯗ꯭ꯔꯥ
ꯄꯥꯎꯗꯦꯗ
ꯅꯨꯡꯉꯥꯏꯕꯅꯦ ꯁꯤꯡꯗ ꯇꯤꯜꯂꯒ
ꯅꯨꯡꯉꯥꯏꯕ ꯅꯨꯡꯉꯥꯏꯇꯕ ꯀꯥꯎ ꯈꯪꯗꯔꯦꯗ ꯃꯤꯅꯗꯤ
ꯎꯝ ꯍꯥꯏ ꯍꯥꯏꯔꯣ ꯅꯪ ꯍꯥꯏꯅꯤꯡꯕꯗꯣ ꯍꯥꯟꯅ ꯍꯥꯏꯔꯣ
ꯑꯁ ꯅꯪꯅ ꯍꯥꯟꯅ ꯍꯥꯏꯌꯣ
ꯑꯗꯨꯗꯣ ꯃꯤꯅꯤ ꯌꯥꯝ ꯔꯥꯎꯟꯗ ꯐꯝꯃꯒ ꯇꯧꯕꯒꯗꯝꯅꯤ ꯃꯤꯁꯦ ꯌꯥꯝ ꯇꯧꯕꯅꯦ ꯈꯣꯏꯗꯤ ꯑꯗꯨꯃꯥꯏꯅ ꯑꯗꯨꯝ ꯆꯠꯂꯦ ꯃꯔꯛ ꯃꯔꯛꯇ ꯈꯣꯏ ꯏꯃꯥꯟꯅꯕꯁꯤꯡꯒ
ꯎꯝ ꯑꯈꯣꯏꯗꯤ ꯏꯁ ꯑꯗꯨꯝ ꯑꯗꯨ ꯑꯗꯨꯃꯥꯏꯅꯒ ꯆꯥꯗꯦꯗ
ꯆꯥꯎ ꯀꯩꯅꯣ ꯈꯣꯏ ꯈꯣꯏꯗꯤ ꯅꯨꯄꯥꯅꯦ ꯍꯥꯏꯕ ꯋꯥꯅꯦ ꯑꯗꯨꯒꯨꯝꯕ ꯑꯗꯨꯝ ꯁꯟꯗꯦꯗ ꯒꯨꯝꯕ ꯄꯨꯜꯂꯒꯀꯣ